ꯑꯣ ꯇꯥꯕ꯭ꯔꯣ ꯇꯥꯏꯌꯦ ꯇꯥꯢꯌꯦ ꯁꯨꯝ ꯐꯝ ꯂꯩꯌꯦ ꯅꯪꯗꯤ
ꯑꯩꯁꯨ ꯁꯨꯡ ꯐꯝ ꯂꯩꯑꯦ ꯅꯪꯗꯤ ꯀꯃꯥꯏ ꯀꯃꯥꯏꯅ ꯇꯧꯔꯒꯦ ꯉꯁꯤꯒꯤ
ꯑꯩꯗꯣ ꯍꯧꯒꯠꯂꯦ ꯍꯧꯒꯠꯂꯒ
ꯑꯥ
ꯃꯥꯏꯒꯨꯝꯕ ꯇꯥꯊꯣꯛꯑꯦꯕꯀꯣ ꯏꯔꯨꯊꯣꯛꯑꯦ ꯑꯗꯨꯒꯤ ꯉꯁꯤꯗꯣ ꯏꯁꯤꯡ ꯂꯩ ꯇꯕ ꯑꯗꯨꯒꯤ ꯏꯔꯨ ꯇꯪ ꯂꯣꯏꯔꯒ ꯉꯔꯥꯡ ꯒꯤ ꯆꯥꯛꯉꯧꯕ ꯂꯩꯕꯀꯣ ꯑꯗꯨꯗꯣ ꯑꯗꯨ ꯆꯥꯔꯦ ꯑꯗꯨ ꯆꯥ ꯂꯣꯏꯔꯒ ꯎ ꯑꯗꯨꯝ ꯂꯩꯔꯦ ꯂꯩꯔꯒ ꯉꯥꯛꯇꯪ ꯂꯩꯔꯒ ꯁꯥꯃꯟꯕꯒꯤ ꯀꯩꯁꯨ ꯇꯧꯅꯤꯡꯉꯥꯏ ꯂꯩꯇꯦꯕꯀꯣ ꯑꯩꯁꯦ ꯑꯗꯨꯒꯤ ꯎꯝ ꯏꯪꯍꯟꯅꯤꯡꯉꯥꯏ ꯇꯧꯕꯗꯣ ꯑꯗꯨ ꯂꯧꯊꯣꯛꯑꯒ ꯏꯪꯍꯜꯂꯦ ꯑꯗꯨꯒ ꯑꯥ ꯃꯔꯛꯇ ꯒꯦꯝ ꯁꯥꯟꯅꯔꯦ ꯑꯗꯨꯒ ꯀꯩꯅꯣꯝ ꯑꯣꯏꯃꯟꯕꯒꯤ ꯂꯩꯕ ꯅꯨꯡꯉꯥꯏꯃꯟꯗꯕꯒꯤꯀꯣ ꯏꯃꯥꯟꯅꯕꯤ ꯑꯩꯈꯣꯏꯒ ꯋꯥꯔꯤ ꯁꯥꯟꯅꯔꯦ ꯑꯃꯥꯔꯛ ꯁꯥꯟꯅꯔ ꯑꯗꯨꯝ ꯂꯩꯔꯦ ꯑꯗꯨꯒ ꯑꯃꯨꯛ ꯕꯤꯗꯣꯌꯦ ꯌꯦꯡꯉꯦ ꯑꯗꯣ ꯑꯩꯈꯣꯏ ꯌꯨꯝ ꯉꯁꯤꯁꯦ ꯂꯧ ꯊꯥꯏꯌꯦꯕꯀꯣ ꯑꯗꯨꯒꯤ ꯑꯩꯈꯣꯏ ꯃꯥꯅ ꯊꯥꯔꯛꯑꯦꯕꯀꯣ ꯊꯥꯔꯛꯑꯒ ꯑꯗꯨꯗꯣ ꯌꯦꯡꯉꯦ ꯌꯦꯡ ꯒ ꯃꯣꯏꯗꯣ ꯂꯣꯏꯔꯅꯤ ꯈꯣꯠꯂꯅꯤ ꯍꯥꯏꯌꯦ ꯑꯗꯣ ꯉꯁꯤ ꯁꯤ ꯂꯧ ꯂꯣꯏꯕꯀꯣꯡ ꯉꯁꯤꯁꯦ ꯑꯗꯨꯒꯤ
ꯍꯥꯏ
ꯑꯗꯨ ꯑꯗꯨꯝ ꯂꯩꯔꯦ ꯑꯗꯨꯒ ꯑꯃꯨꯛ ꯉꯁꯤꯁꯦ ꯏꯁꯤꯡ ꯂꯩꯇꯕꯀꯣ ꯊꯛꯅꯤꯡꯉꯥꯏꯁꯨ ꯑꯗꯨꯒꯤ ꯏꯁꯤꯡ ꯂꯧꯕ ꯆꯠꯂꯦ ꯑꯗꯨꯒ ꯑꯃꯨꯛ ꯍꯜꯂꯛꯑꯦ ꯑꯗꯨꯌ ꯏꯁꯤꯡ ꯂꯧꯕ ꯆꯠꯄꯗꯣ ꯑꯅꯤꯔꯛ ꯆꯠꯂꯦꯕꯀꯣ ꯑꯍꯥꯟꯕ ꯆꯠꯄꯗ ꯃꯣꯏꯗꯣ ꯏꯁꯤꯡ ꯉꯁꯤ ꯂꯥꯛ ꯇꯔꯤ ꯍꯥꯏꯕꯀꯣ ꯃꯣꯏ ꯃꯄꯨ ꯏꯁꯤꯡ ꯄꯤꯕ ꯈꯣꯏꯗꯣ ꯑꯗꯨꯒꯤ ꯃꯣꯏ ꯗꯨꯀꯥꯟꯗ ꯊꯤꯜꯂꯛꯇ꯭ꯔꯤ ꯑꯗꯣ ꯄꯨꯡ ꯑꯃ ꯃꯇꯨꯡꯗ ꯂꯥꯛꯑꯣ ꯍꯥꯏꯌꯦ ꯑꯗꯨꯒꯤ ꯑꯩꯗꯣ ꯄꯨꯡ ꯄꯩꯁꯥ ꯄꯤꯔꯝꯃꯒ ꯑꯃꯨꯛ ꯍꯟꯈ꯭ꯔꯕꯅꯦꯕ ꯑꯗꯣ ꯉꯥꯛꯇꯪ ꯂꯔꯒ ꯄꯨꯡ ꯑꯃ ꯃ ꯇꯨꯡꯗ ꯑꯃꯨꯛ ꯆꯠꯂꯦ ꯆꯠꯂꯒ ꯃꯣꯏꯗꯣ ꯄꯩꯁꯥꯗꯣ ꯄꯤꯔꯝꯈ꯭ꯔꯕꯅꯤꯅ ꯃꯣꯏꯗꯣ ꯎ ꯎ ꯏꯁꯤꯡꯗꯣ ꯊꯤꯟ ꯂꯨꯝꯕꯅꯤꯅ ꯊꯥꯡꯕ ꯉꯝꯗꯦꯕꯀꯣ ꯑꯗꯨꯒꯤ ꯃꯆꯥꯅꯨꯄꯥ ꯂꯥꯛꯀꯦꯔꯥ ꯍꯥꯏꯔꯒ ꯉꯥꯏꯔꯦ ꯑꯗꯨꯒ ꯃꯣꯏ ꯍꯅꯨꯃꯗꯨꯅ ꯑꯣ ꯑꯁꯤ ꯅꯨꯄꯥꯁꯤ ꯄꯨ ꯄꯨꯍꯜꯂꯣ ꯍꯥꯏꯔꯒ ꯅꯨꯄꯥ ꯑꯃ ꯅꯔꯦ ꯑꯗꯨꯒ ꯑꯗꯨ ꯅꯨꯄꯥꯁꯨ ꯑꯣ ꯆꯨꯔꯨꯞ ꯊꯛꯑꯒ ꯎꯁ ꯃꯅꯝꯁꯤꯗꯤ ꯂꯣꯏꯔꯦ ꯑꯗꯣ ꯅꯨꯄꯥꯗꯣ ꯌꯥꯝ ꯑꯉꯥꯡꯗꯤ ꯅꯠꯇꯦꯀ ꯌꯥꯝ ꯑꯍꯟꯗꯤ ꯅꯠꯇꯦꯕ ꯑꯉꯥꯡꯅꯤꯕ ꯑꯗꯨ ꯄꯨꯍꯜꯂꯒ ꯑꯩꯗꯣ ꯒꯦꯠ ꯍꯥꯡꯉꯦ ꯑꯗꯨ ꯃꯥ ꯆꯪꯍꯜꯂꯦ ꯑꯗꯨꯒ ꯏꯁꯤꯡꯗꯣ ꯃꯥ ꯊꯥꯡꯈ꯭ꯔꯦꯕ ꯑꯗꯨꯒ ꯑꯩꯒꯤ ꯐ꯭ꯂꯣꯔꯒꯤ ꯀꯩꯅꯣꯝꯗꯣ ꯑꯩ ꯂꯩꯕꯒꯦ ꯇꯣ ꯍꯥꯏꯕꯤꯈ꯭ꯔꯕꯅꯦꯕ ꯍꯥꯏꯔꯒ ꯃꯥ ꯊꯥꯡꯕꯤꯔꯦ ꯑꯩꯗꯣ ꯑꯃꯨꯛ ꯂꯥꯛꯑꯦ ꯑꯩ ꯀꯥ ꯃꯅꯨꯡꯗ ꯊꯥꯡꯖꯤꯜ
ꯅꯣꯏꯗꯤ ꯌꯥꯝ ꯅꯨꯡꯉꯥꯏꯌꯦꯅꯦ ꯑꯗꯨꯗꯤ ꯏꯁꯤꯡ ꯄꯥꯎ ꯑ
ꯂꯨꯝꯕꯒꯤ ꯀꯣ ꯃꯊꯛ ꯀꯥꯝ ꯃꯊꯪ ꯀꯥꯅꯤꯡꯉꯥꯏ ꯑꯩꯁ ꯀꯌꯥ ꯑꯃꯨꯛꯁꯨ ꯋꯥꯕ꯭ꯔꯥ ꯃꯊꯛ ꯀꯥꯅꯤꯡꯉꯥꯏ ꯀꯥ ꯀꯩꯅꯣꯝ ꯑꯣꯏꯕꯅꯤꯅꯨꯀꯣ ꯑꯅꯤ ꯑꯍꯨ ꯑꯍꯨꯝ ꯀꯥꯏꯕꯀꯣ ꯑꯩꯒ ꯑꯗꯣ ꯑꯍꯨꯝ ꯂꯩꯕꯅꯤꯅ ꯋꯥꯏꯕ ꯑꯗꯣ ꯎꯝ ꯉꯝꯗꯕꯒꯤꯅꯦ ꯊꯥꯡꯍꯜꯂꯦ ꯂꯨꯄꯥ ꯇꯔꯥ ꯄꯤꯔꯒ ꯊꯥꯡꯕꯅꯤꯍꯦ
ꯑꯗꯨꯗꯤ ꯑꯗꯨ ꯀꯌꯥꯝ ꯁꯥꯡꯕ꯭ꯔꯥ ꯑꯩꯈꯣꯏ ꯅꯍꯥꯟ ꯑꯩꯈꯣꯏ ꯂꯩ
ꯃꯣꯏ ꯗꯨꯀꯥꯟꯗꯒꯤ ꯁꯥꯡꯕ ꯍꯥꯏꯕꯁꯦ ꯎꯝ ꯌꯥꯝ ꯁꯥꯡꯕꯗꯤ ꯑꯣꯏꯕ ꯅꯠꯇꯦꯀꯣ ꯑꯁꯤ ꯅꯣꯏ ꯅꯣꯏ ꯌꯨꯝꯗꯒꯤ ꯎꯝ ꯀꯩꯅꯣꯝ ꯁꯤꯡꯖꯨ ꯌꯣꯂꯦꯗꯅ ꯍꯅꯨꯕꯤ ꯑꯃ ꯊꯥꯏꯅ ꯑꯩꯈꯣꯏ ꯍꯦꯛ ꯍꯦꯛ ꯂꯧꯕꯗꯣ ꯑꯗꯨꯒꯤ ꯅꯨꯄꯤꯒꯤ ꯌꯥ ꯊꯤ ꯑꯥ ꯑꯗꯨ ꯐꯥꯎꯕꯕꯨ ꯑꯣꯏꯕ ꯃꯥꯜꯂꯤꯕ ꯑꯗꯨꯒ ꯑꯃꯨꯛ ꯃꯊꯛ ꯀꯥꯕꯀꯣ ꯌꯥꯝ ꯂꯥꯞꯄꯗꯤ ꯅꯠꯇ꯭ꯔꯦ ꯑꯃꯨꯛ ꯃꯊꯛ ꯀꯥꯕꯒꯤꯀꯣ
ꯅꯪꯒꯤ ꯍꯣꯡꯉꯦ ꯑꯩꯈꯣꯏꯁꯨ ꯍꯧꯖꯤꯛ ꯂꯩꯔꯤꯁꯦ ꯑꯗꯨ ꯑꯗꯨ ꯑꯗꯨꯁꯨ ꯑꯩꯈꯣꯏꯒꯤ ꯑꯗꯨ ꯆꯥꯡꯒꯨꯝꯕꯅꯦꯕ ꯑꯗꯨꯗꯒꯤ ꯈꯔ ꯅꯛꯄ ꯃꯥꯟ ꯅꯅꯥꯛꯑꯁꯨ ꯂꯨꯄꯥ ꯀꯨꯟ ꯂꯧꯋꯦ ꯑꯗꯣ ꯑꯩꯈꯣꯏꯗꯤ ꯒ꯭ꯔꯥꯎꯟ ꯐ꯭ꯂꯣꯔꯗꯅꯤ ꯂꯨꯄꯥ ꯀꯨꯟ ꯀꯨꯟꯅꯤ ꯊꯥꯡꯉꯤꯗꯣ
ꯅꯠꯇꯦ ꯏꯁꯤꯡ ꯏꯁꯤꯡꯒꯤꯗꯣ ꯀꯌꯥ ꯂꯧꯕ꯭ꯔꯥ?
ꯏꯁꯤꯡꯗꯨꯅ ꯌꯥꯡꯈꯩ ꯂꯧꯕ ꯑꯊꯥꯡꯕꯗꯨꯅ ꯂꯨꯄꯥ ꯀꯨꯟ ꯂꯧꯕ
ꯑꯦ ꯀꯩ ꯑꯃꯨ ꯁ ꯇꯥꯡꯕ꯭ꯔꯥ ꯏꯁꯤꯡꯗꯣ ꯌꯦꯡꯈꯩ ꯂꯧꯕ ꯑꯩꯈꯣꯏꯒꯤꯗꯤ ꯏꯁꯤꯡꯒꯤꯗꯣ ꯀꯨꯟꯊ꯭ꯔꯥ ꯂꯧꯋꯕꯀꯣ ꯑꯣ ꯃꯣꯏ ꯊꯥꯡꯕꯩꯗꯨꯅ ꯑꯃꯨꯛ ꯇꯔꯥ ꯍꯥꯞꯄ
ꯑꯁ ꯑꯗꯨꯗꯤ ꯅꯣꯏꯒꯤꯗꯤ ꯑꯩꯈꯣꯏꯗꯤ ꯍꯦꯟꯅ ꯈꯔ ꯍꯣꯡꯉꯤꯅꯦ꯫
ꯍꯣꯏ ꯌꯥꯡꯈꯩꯗꯤ ꯍꯦꯟꯃꯟꯗ꯭ꯔꯣ
ꯈꯪꯗꯦ ꯃꯣꯏ ꯀꯔꯝꯃꯥꯏꯅ ꯇꯧꯕꯅꯣ ꯈꯔ ꯑꯗꯨꯝ ꯍꯦꯟꯗꯤ ꯍꯦꯜꯂꯦ꯫
ꯑꯣ ꯈꯪꯗꯦ ꯃꯣꯏ ꯎꯝ ꯑꯗꯨꯃꯥꯏꯅ ꯌꯣꯟꯅꯩꯕꯀꯣ ꯑꯗ ꯀꯨꯟꯊ꯭ꯔꯥ ꯀꯨꯟꯊ꯭ꯔꯥ ꯌꯣꯟꯅꯩꯑꯕ ꯃꯣꯏꯗꯣ ꯑꯗꯨꯒꯤ ꯌꯨꯝꯗꯤꯗꯒꯤꯩ ꯑꯃꯨꯛ ꯀꯣꯜ ꯇꯧꯔꯛꯑꯦ ꯑꯩꯈꯣꯏ ꯄꯨꯄꯨ ꯈꯣꯏ ꯀꯣꯜ ꯇꯧꯔꯛꯑꯒ ꯋꯥꯔꯤ ꯇꯧꯋꯦ꯫ ꯅꯪꯒꯤ ꯊꯕꯛꯇꯣ ꯀꯩ ꯊꯕꯛ ꯇꯧꯒꯦ ꯍꯪꯉꯛ ꯑꯦ ꯑꯗꯨ ꯑꯩꯅ ꯇꯝꯕꯗꯣ ꯇꯧꯔꯤꯅꯦ ꯍꯥꯏꯕ ꯑꯗꯨꯒꯤ ꯎꯝ ꯍꯟꯗꯥꯛ ꯁꯤ ꯌꯥꯝ ꯁꯥꯔꯦ ꯈꯣꯠꯂꯦ ꯍꯥꯏꯔꯒ ꯋꯥꯔꯤ ꯇꯧꯔꯦ ꯑꯁ ꯑꯩꯈꯣꯏꯁꯨ ꯁꯥꯕꯒꯤ ꯇꯨꯝꯕ ꯌꯥꯗꯦ ꯍꯥꯏꯕ ꯑꯩꯅ ꯑꯗꯨꯒꯤ ꯃꯣꯏꯗꯣ
ꯍꯣꯏ
ꯑꯣꯏ ꯁꯥꯔꯝꯒꯅꯤ ꯀꯩꯅꯣꯝ ꯑꯣꯏꯕꯅꯤꯅ ꯆꯦꯛꯅ ꯁꯦꯝꯕꯅꯤꯅꯀꯣ ꯁꯥ ꯑꯗꯨꯒꯤ ꯁꯥꯔꯝꯒꯅꯤ ꯍꯥꯏꯔꯒ ꯑꯃꯨꯛ ꯆꯛ ꯆꯥꯛ ꯍꯤꯟꯖꯥꯡꯒꯤ ꯃꯔꯝꯗ ꯍꯥꯡꯉꯒ ꯑꯃꯨꯛ ꯃꯣꯏꯗꯣ ꯃꯪ ꯐꯥꯔꯣ ꯍꯥꯏꯔꯒ ꯊꯝꯈ꯭ꯔꯦ꯫ ꯐꯦ ꯊꯝꯃꯒ ꯑꯩꯗꯣ ꯆꯥꯛ ꯌꯦꯟꯖꯥꯡ ꯊꯣꯡꯕ ꯍꯧꯔꯦꯕ ꯀꯣ ꯉꯁꯤꯁꯦ ꯑ ꯆꯥꯡꯟꯁꯥꯡ ꯏꯁꯤꯡ ꯂꯥꯛꯇꯕꯁꯨ ꯏꯁꯤꯡꯗꯣ ꯑꯃꯨꯛ ꯃꯣꯏ ꯁꯦꯝꯈ꯭ꯔꯦꯕꯀꯣ ꯃꯣꯇꯣꯔꯗꯒꯤ ꯑꯃꯨꯛ ꯆꯤꯡꯈ꯭ꯔꯦ ꯆꯤꯡꯉꯒ ꯏꯁꯤꯡ ꯂꯥꯛꯑꯒ ꯀꯣꯂꯤꯛ ꯃꯌꯥꯝꯗꯣ ꯐꯦꯡꯗꯣꯛꯈ꯭ꯔꯦ ꯐꯤꯗꯨ ꯁꯨꯗꯣꯛꯈ꯭ꯔꯦ꯫ ꯑꯦ ꯑꯂꯨꯒ ꯑꯥꯂꯨꯒꯍ ꯆꯥꯕꯅꯦꯕꯀꯣ ꯉꯁꯤꯁꯦ꯫ ꯈꯣꯡꯗ꯭ꯔꯨꯝ ꯐꯨꯠꯂꯒ
ꯑꯁ ꯑꯗꯨꯗ ꯅꯅꯋꯥꯅꯄꯥ ꯏꯅꯥꯎ ꯅꯨꯨꯄꯥ ꯑꯉꯥꯡꯗꯨꯗꯤ ꯍꯩꯔꯦꯍꯦ꯫
ꯑꯩꯁ ꯑꯩꯁꯤꯕꯨ ꯁꯨꯝ ꯉꯛ ꯏꯅꯦꯃꯦ ꯃꯆꯥ ꯑꯣꯏꯔꯒ ꯐꯖꯅ ꯃꯇꯦꯡ ꯄꯥꯡꯕꯗꯣ ꯅꯨꯡꯁꯤꯅꯦ ꯃꯣꯏ ꯃꯌꯥꯝꯕ ꯑꯅꯤ ꯂꯩꯇ꯭ꯔꯕꯅꯤꯅ ꯃꯥꯅ ꯑꯩꯈꯣꯏ ꯕꯥꯁꯨ ꯅꯍꯥꯟꯗꯣ
ꯎꯝ
ꯑ ꯎ ꯄꯥꯝꯕꯤꯗꯒꯤ ꯇꯥꯏ ꯍꯥꯏꯕꯗꯣ ꯈꯪꯕ꯭ꯔꯥ
ꯑꯁ ꯈꯪꯉꯦ ꯅꯪ ꯍꯥꯏꯁꯨ ꯍꯥꯏꯗ꯭ꯔꯒ
ꯎ ꯑꯩꯈꯣꯏ ꯀꯩꯅꯣꯝꯗ ꯀꯥꯕ ꯃꯇꯝꯗꯅꯦꯕꯀꯣ
ꯎꯝ
ꯎ ꯄꯝꯕꯤꯗꯒꯤ ꯇꯥꯏꯑꯦ ꯑꯗꯨꯒ ꯎ ꯃꯥꯒꯤ ꯊꯕꯥꯛꯀꯤ ꯁꯔꯨ ꯂꯩꯕꯗꯣ
ꯍꯣꯏ ꯍꯣꯏ ꯍꯣꯏ
ꯑꯗꯨ ꯀꯩꯅꯣꯝ ꯆꯠꯄꯅꯦꯕ ꯇꯦꯛꯄꯗꯤ ꯇꯦꯛꯇꯤ ꯑꯗꯨ ꯑꯣꯏꯔꯁꯨ ꯀꯩꯅꯣꯝ ꯑꯃ ꯆꯠꯄꯗꯣ ꯂꯥꯏꯟ ꯆꯠꯄꯗꯣ ꯑꯗꯨꯃꯥꯏꯅ ꯇꯧꯋꯦ ꯑꯗꯨ ꯑꯣꯏꯕꯒꯤ ꯑꯃ ꯑꯗꯣ ꯍꯣꯏ ꯎꯝ ꯊꯕꯥꯛꯀꯤ ꯑꯣꯏꯕꯤꯅ ꯑꯣ ꯀꯩꯅꯣꯝ ꯂꯨꯝꯕ ꯑꯗꯨꯒꯨꯝꯕ ꯌꯥꯝꯅ ꯂꯨꯝꯕ ꯊꯕꯛ ꯇꯧꯕ ꯌꯥꯗꯦꯕꯀꯣ ꯑꯗꯣ ꯃꯥꯗꯣ ꯎꯨꯏꯔ ꯑꯥ ꯑꯇꯥꯡꯅꯠꯇꯕ ꯀꯥꯏꯁꯦ ꯑꯅꯤꯒꯨꯝꯕ ꯑꯣꯏꯌꯦꯕꯀꯣ
ꯍꯣꯏ
ꯑꯁ ꯄꯥꯝꯕꯤꯗꯒꯤ ꯇꯥꯈ꯭ꯔꯕꯅꯦꯕ ꯑꯩꯈꯣꯏꯁꯨ ꯈꯪꯉ ꯂꯩꯈ꯭ꯔ ꯏꯅꯦ ꯄꯥꯝꯕꯤꯗꯒꯤ ꯇꯥꯔꯗꯤ ꯑꯁ ꯄꯥꯝꯕꯤꯗꯣ ꯑ ꯃꯊꯛꯇꯗꯤ ꯃꯊꯛꯇꯗꯤ ꯃꯅꯥꯁꯨ ꯃꯌꯥꯝ ꯍꯧꯕꯀꯣ ꯀꯩꯅꯣꯝ ꯑꯣꯏꯕꯒꯤ ꯑꯦ ꯎꯝ ꯃꯩ ꯃꯩ ꯊꯥꯟꯕꯗꯣ
ꯎꯝ
ꯃꯩ ꯊꯥꯟꯕꯒꯤ ꯗꯦꯔꯦꯛ ꯄꯨꯔꯛꯑꯒ ꯀꯩꯅꯣꯝ ꯑꯃꯨꯛ ꯂꯩꯗꯅ ꯑꯗꯨꯒꯤ ꯃꯅꯥꯛꯇꯅꯦꯕ ꯑꯗꯨꯒꯤ ꯎꯝ ꯃꯅꯥꯗꯣ ꯑꯗꯨꯗ ꯌꯧꯔꯅꯤ ꯍꯥꯏꯕꯒꯤ ꯃꯥꯗꯣ ꯁꯦꯝꯃꯦ
ꯁꯦꯕꯗꯤ ꯋꯥ ꯎ
ꯃꯥꯒ ꯃꯥꯒ ꯎꯝ ꯃꯥ ꯀꯥꯔꯦ ꯀꯥꯔꯒ ꯃꯈꯥꯒꯤ ꯎꯃꯨ ꯄꯥꯝꯕꯤꯒꯤ ꯃꯈꯥꯗꯣ
ꯍꯣꯏ
ꯀꯛꯆꯤꯡ ꯑꯃ ꯀꯩꯅꯣꯝ ꯎ ꯆꯥꯕ ꯂꯩꯗꯅ
ꯍ ꯍꯣꯏ ꯊꯉꯦ ꯊꯉꯦ ꯍ
ꯑꯗꯨꯅ ꯆꯥꯕ ꯃꯥꯜꯂꯦ ꯇꯪꯈꯥꯏ ꯍꯦꯟꯅ ꯆꯥꯈ꯭ꯔꯕ ꯃꯥꯜꯂꯦꯕ ꯑꯗꯨ ꯗꯣ ꯎꯄꯥꯝꯕꯤꯁꯨ ꯌꯥꯝ ꯆꯥꯎꯗꯦꯕ ꯑꯗꯨꯗꯣ ꯃꯊꯛꯇꯒꯤ ꯑꯃꯨꯛ ꯑꯥ ꯃꯅꯥ ꯈꯔ ꯊꯥꯡꯗꯣ ꯀꯛꯊꯛꯀꯦ ꯂꯥꯛꯑꯦꯒꯥ ꯀꯥꯔꯛꯄꯗꯣ ꯑꯗꯨꯗꯒꯤ ꯃꯈꯥꯗꯗꯒꯤ ꯇꯦꯛ ꯀꯒ ꯎꯝ ꯃꯥꯗꯣ ꯑꯃꯨꯛ ꯇꯥꯕꯅꯦꯕ
ꯑꯁ
ꯄꯨꯂꯞ ꯇꯥꯕꯅꯦ ꯑꯁ ꯍꯣꯏ ꯁꯤꯔꯁꯤ ꯑꯁ ꯃꯔꯥꯏꯕꯛ ꯌꯥꯝ ꯐꯥꯕꯒꯤꯅꯤ ꯅꯠꯇ꯭ꯔꯗꯤ ꯁꯤꯈ꯭ꯔꯅꯤꯕꯀꯣ ꯅꯂꯥꯁꯨ ꯂꯩꯌꯦꯕꯀꯣ ꯃꯊꯛꯇꯒꯤ ꯑꯃꯨꯛ ꯀꯩꯅꯣꯝ ꯇꯥꯕꯅꯦꯕ ꯅꯂꯥ ꯃꯊꯪ ꯑꯣꯏꯕꯅꯤꯕ ꯑꯗꯨꯒꯤ ꯑꯁ ꯀꯩ ꯑꯃꯨꯛꯁꯨ ꯐꯛꯄ ꯈꯠꯄ꯭ꯔꯥ ꯑꯩꯈꯣꯏꯁꯦ ꯎ ꯄꯥꯝꯕꯤ ꯇꯥꯕꯁꯤꯡꯗꯤ ꯃꯅꯨꯡꯗ ꯏ ꯊꯣꯛꯑꯒ ꯁꯤꯅꯩꯗꯅ ꯃꯄꯥꯟꯗ ꯏ ꯊꯣꯛꯇꯥꯕꯤꯗꯥ ꯑꯗꯨꯃꯥꯏꯅ ꯇꯧꯕꯗꯣ ꯑꯣꯏ ꯑꯩꯈꯣꯏꯅ ꯌꯥꯝ ꯄꯥꯈꯥꯠꯄꯅꯦꯃꯦ ꯀꯌꯥꯃꯨꯛ ꯄꯥꯈꯥꯠ ꯑꯩꯈꯣꯏ ꯃꯥꯁꯨ ꯈꯪꯗꯦ ꯍꯣꯁꯄꯤꯇꯥꯜ ꯌꯧꯔꯀꯥꯟꯗ ꯎꯝ ꯑꯩꯈꯣꯏ ꯃꯃꯥꯆꯧꯕꯤꯅ ꯀꯣꯜ ꯇꯧꯔꯛꯄ ꯃꯥꯜꯂꯦ ꯑꯗꯨꯒꯤ ꯑꯩꯈꯣꯏ ꯃꯁꯨ ꯄꯥꯈꯠꯂꯦ ꯑꯗꯣ ꯑꯩꯈꯣꯏ ꯕꯥꯆꯧꯗꯣ ꯎ ꯄꯥꯝꯕꯤꯗꯒꯤ ꯇꯥꯔꯦ ꯈꯣꯠꯂꯦ ꯍꯥꯏꯗꯕꯤ ꯑꯗꯥ ꯑꯩꯈꯣꯏ ꯏꯅꯥꯎ ꯅꯨꯨꯄꯥꯗꯣ ꯀꯔꯤ ꯊꯧꯔꯛꯑꯣ ꯀꯔꯤ ꯊꯧꯔꯛꯑꯣ ꯂꯧꯔꯒ ꯂꯩ ꯍꯥꯏꯌꯦ ꯑꯗꯨꯒꯤ ꯀꯩꯗꯧꯕꯥꯖꯠꯂꯥ ꯆꯠꯂꯣ ꯆꯠꯂꯣ ꯍꯥꯏꯔꯒ ꯆꯠꯈ꯭ꯔꯕꯤꯝꯕ ꯂꯐꯣꯏ ꯌꯣꯟꯅꯤꯡꯉꯥꯏꯀꯣ ꯂꯝꯂꯧꯗꯒꯤ ꯂꯐꯣꯏ ꯀꯛꯑꯒ ꯂꯥꯛꯑꯒ ꯕꯣꯔꯥꯗ ꯍꯥꯟꯖꯜꯂꯒ ꯂꯩꯕꯅꯦꯕ ꯑꯩꯈꯣꯏ ꯕꯥ ꯑꯗꯣ ꯃꯥꯁꯨꯍꯥ ꯌꯥꯎꯕꯅꯦꯕ ꯑꯗꯣ ꯍꯥꯟꯕ ꯂꯣꯏꯔꯒ ꯑꯥ ꯍꯣꯏ ꯂꯣꯏꯕ ꯂꯣꯏꯔꯦ ꯃꯊꯛꯇ ꯊꯧꯔꯤ ꯑꯃꯨꯛ ꯌꯥꯜꯂꯦꯗꯅ ꯌꯦ ꯂꯩꯗꯅꯥ ꯑꯗꯨꯗꯀꫭ ꯑꯃꯠ ꯇꯪ ꯑꯅꯤꯇꯪ ꯂꯣꯏꯕꯅꯦ ꯑꯩꯈꯣꯏ ꯕꯥꯗꯣ ꯀꯩꯅꯣꯝ ꯕꯣꯝꯗ ꯃꯣꯏ ꯃꯩ ꯃꯩ ꯁꯦꯝꯕꯔꯣꯝꯗ ꯊꯣꯛꯈ꯭ꯔꯕꯅꯤ ꯍꯥꯏꯕꯩꯀꯣ ꯑꯗꯨ ꯃꯔꯛꯇ ꯇꯥꯕꯗꯣ ꯈꯪꯗꯕꯤꯗ ꯑꯩꯈꯣꯏ ꯕꯥꯖꯧꯗꯣ ꯒꯥꯔꯤ ꯊꯧꯔꯛ ꯑꯣ ꯊꯧꯔꯛꯇꯔꯤꯕꯣ ꯍꯏꯌꯦ ꯃꯣꯏ ꯂꯩꯃꯤꯟꯅꯕꯁꯤꯡꯅ ꯒꯥꯔꯤ ꯑꯃ ꯀꯧꯔꯒ ꯄꯨꯈ꯭ꯔꯕ ꯃꯥꯜꯂꯦ ꯑꯗꯨꯒꯤ ꯑꯃꯨꯛ ꯃꯇꯨꯡꯗ ꯂꯥꯛꯑꯦ ꯑꯩꯈꯣꯏ ꯃꯥꯗꯤ ꯀꯩꯝꯇ ꯈꯪꯗꯦꯕ ꯑꯗꯨꯗꯒꯤ ꯎ ꯐꯟꯕꯤ ꯇꯥꯔꯦ ꯃꯥꯒꯤ ꯁꯣꯔꯁꯨ ꯍꯣꯟꯗ꯭ꯔꯦ ꯍꯥꯏꯌꯦ ꯑꯗꯨꯃꯥꯏꯅ ꯍꯥꯏꯌꯦꯕꯀꯣ ꯍꯦꯛ ꯇꯥꯕꯒꯤ ꯀꯩꯅꯣꯝ ꯇꯧꯕꯒꯤꯀꯣ ꯑꯗꯨꯒꯤ ꯑꯩꯈꯣꯏ ꯑꯝ ꯃꯄꯥ ꯃꯄꯥꯇꯣꯟ ꯍꯥꯏꯕ ꯇꯥꯔꯦ ꯑꯩꯈꯣꯏ ꯄꯨꯄꯨꯒꯤ ꯃꯅꯥꯎ ꯅꯨꯄꯥ ꯀꯣ
ꯎꯝ
ꯃꯥꯁꯨ ꯂꯩꯕꯤꯕ ꯑꯗꯨꯒꯤ ꯃꯄꯥꯇꯣꯟꯗ ꯃꯉꯣꯟꯗ ꯄꯨꯔꯒ ꯑꯁ ꯀꯩꯅꯣꯝ ꯇꯧꯕꯗꯣ ꯃꯥꯒꯤ ꯁꯣꯔ ꯐꯪꯅꯤꯉꯥꯏ ꯇꯧꯕꯗꯣ ꯑꯗꯨꯃꯥꯏꯅ ꯈꯔ ꯇꯧꯕꯤꯔꯦ ꯑꯗꯨꯒꯤ ꯍꯣꯁꯄꯤꯇꯥꯜꯗ ꯄꯨꯈ꯭ꯔꯦ ꯑꯗꯨꯒꯤ ꯑꯗꯨꯗꯒꯤ ꯑꯃꯨꯛ ꯑꯦꯛꯁꯔꯦ ꯂꯧꯕ ꯑꯗꯨ ꯇꯧꯔꯒ ꯑꯗꯨꯗꯒꯤ ꯍꯤꯗꯥꯛ ꯀꯥꯞꯄꯒꯤ ꯀꯩ ꯀꯩꯅꯣ ꯑꯗꯨꯃꯥꯏꯅ ꯇꯧꯕꯒꯤꯦ ꯈꯔ ꯄꯥꯔꯕꯅꯦ ꯑꯩꯁ ꯌꯃꯨꯛ ꯁꯣꯛ ꯄꯈꯠꯕ ꯁꯣ ꯍꯣꯟꯗ꯭ꯔꯦ ꯍꯥꯏꯌꯦ ꯑꯗꯨꯃꯥꯏꯅ ꯀꯣꯜ ꯇꯧꯔꯛꯑꯦ ꯑꯩꯈꯣꯏ ꯃꯥꯗꯣ ꯀꯞꯄꯒ ꯀꯣꯜ ꯇꯧꯔꯛꯈ꯭ꯔꯦ ꯑꯩꯈꯣꯏꯗ ꯑ ꯑꯩꯈꯣꯏ ꯒ꯭ꯌꯥꯟ ꯇꯥꯗ꯭ꯔꯦ ꯑꯩꯈꯣꯏꯅꯀꯣ ꯏꯁꯦ ꯌꯥꯝ ꯁꯥꯡꯉꯦꯈꯔꯕ ꯀꯣꯛꯇꯩ ꯂꯣꯏ ꯀꯪꯈ꯭ꯔꯕꯅꯦ ꯑꯩ ꯂꯩꯕꯥꯛꯅ ꯅꯦꯠꯄꯒ ꯐꯪꯗꯕꯅꯦ ꯃꯈꯣꯏ ꯂꯦꯞꯄꯒ ꯂꯩꯔꯤꯁꯦꯗꯨꯒꯤ ꯑꯩꯈꯣꯏꯗ ꯈꯞ ꯐꯥꯎꯔꯦꯀꯣ ꯌꯥꯝ ꯐꯈꯔꯦ ꯑꯩꯈꯣꯏꯗꯣ ꯌꯨꯝꯗ ꯂꯩꯗꯦꯕ
ꯍꯣꯏ ꯑꯗꯨꯒꯤꯅꯦ
ꯄꯥꯛꯇ ꯂꯩꯌꯦꯕ ꯂꯣꯏꯅꯃꯛ ꯑꯩꯈꯣꯏ ꯏꯅꯥꯎꯅꯨꯄꯥ ꯑ ꯀꯩꯅꯣꯝ ꯅꯍꯥꯟ ꯇ꯭ꯔꯦꯅꯤꯡ ꯇꯧꯕꯗꯣ
ꯍ ꯍ
ꯆꯪꯒꯅꯤ ꯍꯥꯏꯕꯗꯣ ꯃꯥꯒ ꯈ꯭ꯋꯥꯏꯗꯒꯤ ꯑꯇꯣꯝꯕꯒ ꯑꯩꯈꯣꯏ ꯃꯥꯒ ꯑꯩꯈꯣꯏ ꯕꯥꯒ ꯃꯣꯏ ꯃꯔꯤꯇꯪ ꯂꯩꯍꯧꯕꯅꯦꯕ ꯑꯗꯨꯒꯤ ꯑꯁ ꯀꯩꯃꯨꯛꯁꯨ ꯄꯥꯈꯠꯄ꯭ꯔꯥ ꯑꯗꯨ ꯃꯇꯥꯡꯗ
ꯑꯁꯦꯡꯕꯅꯦ ꯉꯁꯤꯁꯦ ꯊꯥꯁꯨ ꯌꯥꯝ ꯐꯖꯩꯌꯦ
ꯍꯣꯏ ꯊꯥ ꯊꯣꯛꯀꯅꯦ ꯉ ꯁꯤꯁꯦ
ꯑꯩꯗꯤ ꯊꯥ ꯊꯣꯛꯄꯁꯦ ꯋꯥꯈꯜ ꯌꯥꯝ ꯅꯨꯡꯁꯤꯔꯛꯑꯦꯕ ꯍꯥꯏꯕꯗꯤ ꯊꯥꯏꯅꯒꯤ ꯋꯥꯈꯜ ꯑꯗꯨꯝ ꯊꯥꯏꯅꯁꯨ ꯑꯩꯈꯣꯏꯁꯦ ꯊꯥ ꯌꯥꯝ ꯌꯦꯡꯒꯟꯗ꯭ꯔꯥ
ꯍꯣꯏ ꯊꯥꯏ ꯍꯗꯤ ꯊꯥ ꯃꯌꯥꯝ ꯃꯌꯥꯝ ꯆꯥꯎꯔꯒꯀꯣ ꯑꯗꯨꯃꯥꯏꯅ ꯇꯧꯅꯦ ꯍꯟꯗꯛꯀꯤ ꯊꯥꯁꯦ ꯌꯥꯝ ꯄꯤꯛꯇ꯭ꯔꯣ
ꯃꯥꯅꯦ ꯑꯁ ꯊꯥꯏꯅꯗꯤ ꯊꯥꯁꯦ ꯊꯥꯁꯦ ꯑꯩꯈꯣꯏ ꯑꯩꯒ ꯆꯠꯃꯤꯟꯅꯩꯌꯦ ꯀꯥꯏꯅ ꯇꯧꯔꯒ
ꯍꯣꯏ ꯌꯥꯝ ꯌꯥꯝ ꯅꯛꯄꯒꯨꯝ ꯇꯧꯗꯥꯏꯅꯦ ꯊꯥꯗꯣ ꯍꯟꯗꯛ ꯄꯦ
ꯍꯪꯅꯤꯗ
ꯈꯪꯗꯦ ꯊꯥꯁꯦ ꯅꯨꯡꯗꯤꯠ ꯅꯨꯡꯁꯤꯌꯦꯦ
ꯊꯥ ꯍꯣꯏ ꯊꯥꯗꯣ ꯂꯣꯏꯅꯃꯛ ꯁꯨꯅ ꯎ ꯃꯌꯦꯛ ꯁꯦꯡꯅ ꯎꯔꯒ ꯅꯨꯡꯁꯤꯠ ꯁꯤꯠꯄ ꯃꯇꯝ ꯂꯩꯗꯅ
ꯍꯣꯏ ꯍꯣꯏ ꯍꯣꯏ
ꯑ ꯑꯗꯨꯗ ꯀꯦꯃꯨꯛꯁꯨ ꯅꯨꯡꯁꯤꯕ꯭ꯔꯥ ꯅꯨꯡꯁꯤꯠ ꯁꯤꯦꯠꯂꯒ ꯃꯄꯥꯟꯗ ꯐꯛ ꯊꯥꯔꯒ ꯇꯨꯝꯃꯒ ꯂꯩꯕꯗꯣ
ꯍꯣꯏ ꯍꯣꯏ
ꯑꯦ ꯌꯥ ꯨꯁꯤ ꯐꯣꯟ ꯄꯥꯏꯗꯕꯤ ꯃꯇꯝꯗꯣ
ꯑꯩꯁꯦ ꯊꯥꯏꯅꯗꯤ ꯆꯥꯛ ꯆꯥꯕ ꯂꯣꯏꯔꯗꯤ
ꯍꯣꯏ ꯑꯗꯣ